ꯍꯥꯎ ꯇꯥꯏꯌꯦ
ꯀꯩꯗꯧꯔꯤꯅꯣ
ꯑꯁꯨꯝ ꯐꯥꯝꯔ ꯂꯩꯕꯅꯦ ꯆꯥꯛ ꯆꯥꯔꯒ
ꯑꯣ ꯑꯣ ꯅꯣꯏ ꯉꯁꯤ ꯒꯥꯔꯤ ꯏꯟꯁꯥꯡ ꯆꯥꯕ꯭ꯔꯣ ꯑꯩ ꯍꯥꯡꯕ ꯀꯧꯈ꯭ꯔꯦ ꯉꯁꯥꯏ
ꯑꯩ ꯁꯧꯒ꯭ꯔꯤ ꯁꯧꯒ꯭ꯔꯤ ꯀꯥꯡꯁꯣꯏ ꯆꯥꯏ
ꯑꯣ ꯑꯩꯈꯣꯏꯗꯤ ꯑꯩ ꯊꯕꯛ ꯍꯜꯂꯛꯑꯒ ꯂꯥꯛꯄ ꯀꯥꯟꯗ ꯑꯜꯂꯨꯒ ꯗꯥꯜ ꯊꯣꯡꯉꯒ ꯊꯝꯃꯝꯃꯦ ꯑꯗꯨ ꯆꯥꯏꯌꯦ ꯑꯩ ꯌꯦꯟꯁꯥꯡ ꯍꯥꯎꯗꯕꯒꯤ ꯆꯥꯅꯤꯡꯗꯕ ꯌꯦꯔꯨꯝ ꯑꯃ ꯂꯧꯋꯦ ꯑꯗꯨꯒ ꯐꯨꯠꯂꯒ
ꯑꯃꯈꯛꯇ ꯀꯃꯥꯏ ꯂꯧꯕ꯭ꯔꯅꯦ
ꯑꯗꯨ ꯑꯅꯤ ꯑꯍꯨꯝ ꯂꯧꯔꯁꯨ ꯌꯥꯡꯈꯩ ꯂꯧꯔꯁꯨ ꯍꯟꯗꯛꯇꯤ ꯆꯞ ꯃꯅꯥꯏꯕꯀꯣ
ꯍꯣꯏ ꯍꯣꯏ ꯑꯗꯨꯕꯨꯗꯤ ꯃꯃꯜ ꯀꯥꯎꯈ꯭ꯔꯦ ꯍꯥꯏꯅꯦ ꯌꯥꯡꯈꯩꯒꯤ ꯃꯉꯥ ꯈꯛꯇ ꯄꯤꯌꯦ ꯑꯩꯁꯨ ꯑꯩꯁꯨ ꯈꯔ ꯀꯩꯅꯣ ꯎꯝ ꯐꯥꯔꯁꯇꯤꯡ ꯂꯩꯌꯦ ꯍꯥꯏꯅ ꯂꯧ ꯂꯧꯔꯒ ꯑ ꯉꯁꯥꯏꯗꯤ ꯑꯥ ꯃ ꯃꯈꯥꯗ ꯀꯨꯝꯃꯔꯒ ꯑꯩ ꯍꯨꯔꯦꯟ ꯄꯤꯉꯣꯏ ꯀꯟꯅ ꯇꯧ ꯌꯥꯔꯤꯀꯥꯟꯗꯅꯦꯕ ꯑꯗꯨ ꯏꯅꯥꯎꯅꯨꯄꯥꯕꯨ ꯀꯩꯅꯣ ꯇꯧꯔ ꯍꯥꯏꯅ ꯑꯃ ꯆꯥꯊꯣꯛꯈ꯭ꯔꯦ ꯑꯗꯨ ꯌꯦꯟꯁꯥꯡꯗꯨ ꯉꯔꯥꯡ ꯌꯦꯟ ꯁꯥ ꯊꯣꯡꯕ
ꯑꯣ
ꯑꯗꯨ ꯈꯔ ꯂꯦꯝꯗꯣ ꯃꯥ ꯃꯈꯩ ꯆꯥ ꯆꯥꯊꯣꯛꯑ ꯆꯠꯈ꯭ꯔꯦꯕ
ꯑꯣ
ꯑꯗꯨ ꯑꯩꯗꯤ ꯍꯣꯔꯦꯟ ꯑꯥꯗ ꯆꯥꯛꯈ꯭ꯔꯅꯤ ꯍꯥꯏꯅ ꯈꯜꯂꯒ ꯂꯩꯔ ꯀꯨꯝꯗ꯭ꯔꯦꯕ ꯑꯗꯨꯒꯤ ꯀꯅꯥ ꯇꯧ ꯂꯣꯏꯔꯒ ꯑꯥ ꯗꯨꯀꯥꯟ ꯊꯣꯔꯒ ꯌꯦꯟꯔꯨꯝ ꯂꯧꯔꯒ ꯅꯔ ꯐ꯭ꯔꯥꯏꯗꯧꯔ ꯆꯥꯏ
ꯑꯣ ꯌꯦꯔꯨꯝꯁꯨ ꯌꯥꯝ ꯇꯥꯡꯉꯩ ꯍꯣꯏ ꯄ꯭ꯂꯦꯠ ꯑꯃꯗ ꯆꯍꯨꯝ ꯃꯊꯛ ꯆꯥꯍꯨꯝꯒ ꯀꯩꯅꯣ ꯀꯥꯎꯈ꯭ꯔꯦꯗꯥ
ꯍꯣꯏ ꯑꯗꯨꯝꯥꯏ ꯍꯥꯏꯅꯦ ꯀ꯭ꯔꯤꯔꯣ ꯀꯣꯁꯇꯃꯔꯗꯣ
ꯈꯪꯗꯦ ꯍꯟꯗꯛ ꯏꯀꯣꯅꯣꯃꯤꯛ ꯕ꯭ꯂꯣꯀꯦꯠ ꯂꯩꯕꯒꯤꯔꯥ ꯌꯥꯝ ꯇꯥꯡꯉꯦ ꯄꯣꯠꯁꯦ
ꯑꯣ ꯁꯣꯝꯅꯁꯨ ꯁꯣꯝꯅꯁꯨꯝ ꯑꯗꯨꯃꯥꯏꯅ ꯇꯧꯋꯦ
ꯑꯣ
ꯑ ꯑꯗꯨ ꯅ ꯀꯥꯈ꯭ꯔꯦꯅꯤꯃꯗꯨ
ꯍꯣꯏ ꯄꯣꯠ ꯄꯣꯠ ꯂꯥꯛꯇꯕꯒꯤꯀꯣ
ꯎꯝ
ꯍꯟꯗꯛꯇꯤ ꯀꯩꯅꯣ ꯇꯧꯋꯦ ꯄꯣꯠ ꯂꯥꯛꯇ꯭ꯔꯦꯅ
ꯑꯗꯨꯒꯤ ꯑꯣꯏꯔꯝꯅꯤꯗ
ꯅꯨꯡꯁꯥ ꯊꯣꯛꯄ꯭ꯔꯥ ꯅꯣꯏꯗ
ꯎꯝ ꯊꯣꯛꯇꯦ ꯉꯁꯥꯏ ꯑꯩ ꯍꯦꯛ ꯌꯧꯔꯒ ꯆꯠ ꯆꯥꯅꯩꯉꯥꯏ ꯇꯧꯕ ꯀꯥꯟꯅ ꯅꯣꯡ ꯆꯨꯌꯦ ꯍꯧꯖꯤꯛꯇꯤ ꯑꯃꯨꯛ ꯆꯨꯗ꯭ꯔꯦ
ꯑꯣ ꯑꯩꯈꯣꯏꯗꯗꯤ ꯆꯨꯕꯗꯤ ꯆꯨꯗꯦ ꯑꯗꯨꯕꯨ ꯅꯨꯡꯁꯥ ꯐꯖꯅ ꯊꯣꯛꯇꯦ ꯅꯣꯡ ꯃꯪꯕꯁꯨ ꯅꯠꯇꯕ ꯊꯣꯛꯄꯁꯨ ꯅꯠꯇꯕ ꯑꯗꯨꯝ ꯅꯨꯡꯉꯥꯏꯍꯜꯂꯦ ꯍꯣꯏ ꯑꯁ ꯉꯔꯥꯡ ꯑꯌꯨꯛꯇꯤ ꯉꯔꯥꯡꯗꯤ ꯀꯌꯥꯃꯨꯛꯁꯨ ꯁꯥꯕ꯭ꯔꯥ
ꯉꯔꯪ ꯉꯔꯪ ꯉꯔꯪ ꯉꯔꯪ ꯉꯥꯔꯪꯗꯤ ꯁꯗꯦꯗꯥ ꯁꯤꯗꯗꯤ
ꯍꯔꯝ ꯁꯥꯏꯌꯦ ꯑꯩꯅ ꯗꯨꯀꯥꯟ ꯑꯁꯤꯗꯤ ꯗꯨꯀꯥꯟ ꯀꯨꯝꯕ ꯃꯇꯝꯗ ꯗꯣ ꯍꯣꯔꯦꯟꯗꯤ ꯈꯔ ꯅꯣꯡ ꯆꯨꯔꯛꯔꯒ ꯏꯪꯕꯗꯤ ꯏꯪꯈ꯭ꯔꯦ ꯃꯔꯛꯇ ꯈꯔ ꯅꯣꯡ ꯆꯨꯔꯛꯄ ꯑꯗꯣ ꯅꯣꯡꯕꯨꯗꯤ ꯆꯨꯗꯦ ꯉꯔꯥꯡꯁꯨ ꯑꯗꯣ ꯑꯁ ꯀꯨꯃꯝ__ ꯃꯇꯝꯗꯤ ꯁꯥꯕꯅ ꯑꯩ ꯏꯃꯧ ꯅꯨꯄꯤꯅ ꯐꯣꯟ ꯇꯧꯔꯛꯔꯒ ꯑꯥꯏꯁ ꯀ꯭ꯔꯤꯝ ꯂꯧꯔ ꯂꯥꯛꯑꯣ ꯍꯥꯏꯌꯦ
ꯑꯣ
ꯑꯗꯨ ꯗꯨꯀꯥꯟ ꯆꯥꯎꯉ ꯑꯥꯏꯁ ꯀ꯭ꯔꯤꯝ ꯂꯨꯄꯥ ꯃꯉꯥ ꯃꯉꯥ ꯄꯤꯕ ꯑꯥꯏꯁꯗꯨ ꯑꯗꯨ ꯄꯨꯔꯛꯑꯣ ꯍꯥꯏꯕ ꯑꯗꯨ ꯄꯥꯏꯕ ꯆꯪ ꯗꯨꯀꯥꯟꯗ ꯆꯪꯉꯒ ꯑꯥꯏꯁ ꯑꯣꯜꯂꯝꯗ꯭ꯔꯤ ꯃꯍꯤ ꯈꯛꯇ ꯑꯣꯏꯔꯝꯃꯦ ꯑꯗꯣ ꯃꯍꯤ ꯂꯨꯄꯥ ꯀꯨꯟꯒꯤ
ꯑꯣꯏꯔꯝꯅꯤꯅ ꯑꯗꯨ ꯁꯥꯃꯟꯕꯤ ꯑꯣꯏꯔꯝꯅꯤ
ꯍꯥ
ꯁꯥꯃꯝꯕꯩ ꯑꯃꯨꯛ ꯏꯁ ꯃꯍꯤ ꯑꯣꯟꯈ꯭ꯔꯕꯩ ꯑꯣꯏꯔꯝꯅꯦꯕ
ꯅꯠꯇꯦ ꯃꯥ ꯐ꯭ꯔꯤꯖ ꯑꯣꯟ ꯇꯧꯗꯦ ꯍꯥꯏꯌꯦ ꯍꯧꯖꯤꯛꯀꯤꯅ ꯐ꯭ꯔꯤꯖ ꯑꯣꯟ ꯇꯧꯔꯤꯌꯦꯅ ꯍꯥꯏꯅ ꯍꯏꯕꯥ ꯈꯔꯗꯤ ꯏꯪꯈ꯭ꯔꯦ ꯑꯗꯨꯕꯨ ꯑꯥꯏꯁ ꯑꯣꯟꯗ꯭ꯔꯤꯕ ꯑꯗꯨ ꯑꯗꯨ ꯀꯨꯝꯔ ꯑꯗꯨ ꯊꯥꯔꯒ ꯑꯥ ꯀꯩꯅꯣ ꯍꯥꯞ ꯃꯥꯜꯂꯦꯁꯤ ꯀ꯭ꯔꯤ ꯍꯥꯞꯄ ꯃꯥꯜꯂꯦꯕ ꯎꯃꯍꯥꯎꯗꯨꯀꯣ ꯑ ꯑꯩꯗꯤ ꯊꯥꯅꯤꯡꯗ꯭ꯔꯦꯗ ꯃꯥ ꯊꯥꯔ ꯑꯃ ꯑꯗꯨ ꯍꯥꯐ ꯃꯥꯕꯨ ꯄꯤꯈ꯭ꯔꯦ ꯑꯗꯨ ꯃꯥ ꯑꯩꯗꯤ ꯑꯁꯤꯗꯤ ꯊꯥꯔꯛꯑꯒꯦ ꯄꯨꯗꯨ ꯅꯨꯡꯉꯥꯏꯗ꯭ꯔꯦ ꯍꯥꯏꯔꯒ ꯑꯩꯁꯨ ꯃꯤꯌꯨꯝ
ꯑꯗ ꯊꯥꯔꯥꯝ ꯃꯤ ꯃꯌꯥꯝ ꯍꯟꯂꯦ ꯍꯥꯏꯌꯦ
ꯑꯣ
ꯎꯝ ꯂꯣꯏꯔꯦ ꯑꯁꯤꯗꯤ ꯍꯥꯏꯅ ꯍꯣꯔꯦꯟ ꯑꯩ ꯇꯤꯐꯤꯟ ꯉꯔꯥꯡꯅ ꯅꯨꯄꯥꯅ ꯆꯥꯛ ꯊꯣꯡꯕꯥ ꯑꯥꯌꯨꯛꯇ ꯆꯥꯛ ꯌꯥꯝ ꯄꯦꯜꯂꯒ ꯑꯗꯣ ꯑꯩ ꯉꯔꯥꯡꯁꯨ ꯈꯔ ꯊꯦꯡꯅ ꯆꯥꯛ ꯀꯨꯔꯝꯗꯥꯏꯅ ꯆꯥꯛ ꯆꯥꯕꯤꯒꯤ ꯆꯥꯛꯊꯦꯅ ꯆꯥꯕꯤ ꯑꯩ ꯆꯥꯛ ꯆꯥꯅꯤꯡꯗꯕꯒꯤ ꯑ ꯃꯖꯥꯒ ꯆꯤꯞ꯭ꯁ ꯂꯧꯔꯒ ꯑꯩꯗꯤ ꯆꯥꯏꯌꯦ ꯆꯥꯛ ꯆꯥꯅꯤꯡꯗꯕꯤꯒꯤ ꯃꯥꯁꯤꯜꯖꯨ ꯂꯧꯔꯛꯑꯦ ꯑꯗꯨ ꯁꯤꯟꯖꯨꯗꯤ ꯃꯔꯣꯛ ꯆꯥꯃꯟꯕꯒꯤ ꯑꯃꯨꯛ ꯆꯥꯕ ꯌꯥꯗꯦ ꯎꯝ ꯆꯥꯛ ꯆꯥꯗꯕꯤꯗ ꯑꯗꯨ ꯆꯥꯔ ꯇꯣꯛꯈ꯭ꯔꯦ ꯉꯔꯥꯡꯁꯨ
ꯑꯣ
ꯅꯣꯡ ꯆꯨꯒꯗꯕ꯭ꯔ ꯅꯣꯡ ꯃꯝꯔꯒ ꯅꯨꯡꯁꯤꯠ ꯁꯤꯠꯄ ꯍꯧꯔꯦ
ꯑꯁ ꯅꯣꯡꯆꯨꯕꯗꯤ ꯂꯩꯔꯦ ꯑꯁ ꯑꯁ ꯃꯥꯁꯨ ꯂꯥꯛꯇ꯭ꯔꯦ ꯑꯩ ꯊꯦꯡꯅꯒꯦꯔ ꯍꯥꯏꯔꯒ
ꯂꯥꯏꯛꯁꯨ ꯂꯥꯛꯇꯦ ꯑꯩꯈꯣꯏ ꯑꯌꯨꯛ ꯉꯁꯥꯏ ꯑꯌꯨꯛ ꯇ ꯈꯔ ꯂꯥꯛꯔꯒ ꯑꯌꯨꯛꯇꯒꯤ ꯂꯥꯛꯇ꯭ꯔꯦ ꯍꯧꯖꯤꯛꯁꯨ
ꯑꯣ ꯀꯔꯤꯒꯤꯅꯣꯅꯦ ꯉꯔꯥꯡ ꯑꯅꯤꯗ ꯑꯩꯈꯣꯏ ꯑꯩꯒꯤ ꯕꯦꯇ꯭ꯔꯤ ꯑꯩꯈꯣꯏꯒꯤꯗꯣ ꯑꯩꯈꯣꯏ ꯏꯕꯥꯅꯤ ꯋꯥꯔꯤ ꯁꯥꯕ꯭ꯔꯥ ꯉꯔꯥꯡ ꯑꯣꯟꯂꯥꯏꯟꯗꯔ ꯑꯣꯐꯂꯥꯏꯟ ꯀꯩꯅꯣꯗ ꯀꯩꯅꯣ ꯋꯥꯆꯞꯗꯤꯩ ꯑꯩꯈꯣꯏ ꯃꯦꯁꯦꯁ ꯊꯥꯕꯗꯣ
ꯉꯔꯥꯡ
ꯉꯔꯥꯡꯗꯤ ꯑꯌꯨꯛꯇ ꯈꯨꯝꯃꯦ ꯅꯪ ꯊꯕꯛ ꯍꯜꯂꯛꯄ ꯃꯇꯝꯗ ꯑꯗꯨꯗꯒꯤꯗꯤ ꯐꯥꯎꯅꯗ꯭ꯔꯦꯗ
ꯑꯍꯤꯡꯗ ꯑꯩꯈꯣꯏ ꯋꯥꯆꯞꯇ ꯚꯣꯏꯁ ꯃꯦꯁꯦꯖ ꯑꯃ ꯊꯥꯅꯕꯗꯣ
ꯉꯔꯥꯡ ꯑꯍꯤꯡꯔꯥ ꯊꯥꯟꯅꯗꯦꯍꯦ
ꯊꯠ ꯊꯅꯥꯕꯅꯦ
ꯀꯔꯤ ꯊꯝꯅꯕꯅꯤ
ꯑꯗꯨꯒꯤ ꯏꯁ ꯉꯔꯥꯡ ꯑꯍꯤꯡ ꯅꯠꯇ꯭ꯔꯅꯦ ꯑꯗꯣ
ꯉꯔꯥꯡ ꯑꯍꯤꯡꯗꯤ ꯊꯥꯅꯗꯦꯗ ꯉꯔꯥꯡ ꯑꯍꯤꯡꯗꯤ ꯑꯁꯤꯗ ꯑꯩꯈꯣꯏ ꯑꯩ ꯍꯜꯂꯛꯂꯒ ꯏꯔꯨꯔꯒ ꯑꯩ ꯆꯥꯛ ꯑ ꯏꯟꯁꯥꯡ ꯊꯣꯡꯉ ꯆꯥꯛ ꯆꯥꯔꯒ ꯀꯩꯅꯣ ꯇꯨꯝꯐꯝꯗ ꯆꯪꯕ ꯍꯦꯛ ꯑꯗꯨ ꯑꯗ ꯀꯩꯅꯣ ꯊꯣꯛꯄꯒꯤ ꯃꯄꯥꯟꯗ ꯆꯠꯂꯒ ꯑꯩꯈꯣꯏꯗꯤ ꯆꯠꯂ ꯉꯥꯏꯔ ꯌꯦꯡꯈ꯭ꯔꯦꯕ
ꯑꯗꯨꯅꯣꯏ ꯌꯦꯡꯕ꯭ꯔꯅꯦ
ꯈꯣꯏꯅ ꯃꯈꯥꯏꯗꯤ ꯎꯗꯦ ꯑꯗꯨꯕꯨ ꯃꯥꯏ ꯆꯥꯛꯄ ꯃꯥꯏꯈꯨ ꯑꯃ ꯎꯑꯦꯕꯀꯣ
ꯑꯗꯨꯗꯣ ꯀꯔꯤꯔꯣ ꯀꯔꯤ ꯍꯧꯕꯤꯔꯣ ꯑꯁꯦꯡꯕꯖꯤꯛ
ꯑꯗꯣ ꯑꯁꯥꯝ ꯔꯥꯏꯐꯜ ꯑꯩꯈꯣꯏꯅ ꯑꯥꯗ ꯃꯈꯣꯏꯔꯣꯗꯨꯗ ꯆꯪꯒꯦ ꯍꯥꯏꯕꯒꯤ ꯃꯣꯏ ꯆꯠꯀꯦ ꯇꯧꯕꯒꯤ ꯆꯪꯍꯜꯂꯣꯏ ꯍꯥꯏꯅ ꯇꯧꯕ ꯃꯥꯜꯂꯦ
ꯀꯔꯤ ꯆꯪꯉꯦꯕ ꯃꯣꯏꯅ ꯑꯗꯨꯗ
ꯑꯦ ꯀꯅꯥ ꯈꯪꯒꯦ ꯍꯥꯏꯕ ꯌꯥꯗꯦꯅꯦ
ꯉꯔꯥꯡ ꯑꯍꯤꯡꯗꯤ ꯇꯨꯝꯕ ꯀꯤꯔꯒꯀꯣ ꯫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
ꯏꯚꯦꯟ ꯍꯦꯟꯈ꯭ꯔꯦ ꯑꯩꯈꯣꯏ ꯀꯩꯅꯣ ꯇꯧꯕ ꯏꯔꯥꯡ ꯂꯣꯏꯕ ꯉꯥꯏꯕ
ꯑꯣ
ꯆꯥꯡꯕ ꯍꯦꯛ ꯍꯥꯏꯗꯤ ꯇꯨꯝꯅꯤꯡꯃꯟꯗꯅ ꯐꯣꯟꯁꯨ ꯀꯗꯥꯏ ꯊꯝꯈ꯭ꯔꯣ ꯀꯔꯤ ꯇꯧꯈ꯭ꯔꯣ ꯈꯥꯟꯗꯦ ꯄ꯭ꯔꯊꯅꯥꯁꯨ ꯇꯧꯗꯦ ꯑꯗꯨꯝ ꯇꯨꯝꯃꯨꯔꯦ
ꯑꯣ
ꯀꯤꯔꯕ ꯏꯃꯥ ꯈꯣꯏꯅ ꯃꯅꯨꯡ ꯆꯪꯈ꯭ꯔꯣ ꯆꯪꯈ꯭ꯔꯣ ꯅꯣꯡꯃꯥꯏ ꯃꯔꯨ ꯑ ꯑꯥꯗ ꯄꯥꯏꯂꯛꯑꯗꯤ ꯅꯣꯏ ꯀꯩꯅꯣ ꯇꯧꯒꯅꯤ ꯍꯥꯏꯌꯦ ꯑꯦ ꯖꯤꯟꯒꯥꯒꯤ ꯌꯨꯝꯗꯨꯕꯨ ꯆꯞ ꯃꯥꯟꯅꯥꯏꯅꯦ ꯍꯥꯏꯔꯒ
ꯍꯣꯏꯗ ꯃꯅꯨꯡ ꯃꯥꯄꯟꯒꯣ ꯃꯣꯏꯅ ꯀꯥꯞꯀꯦ ꯍꯥꯏꯗꯤ ꯂꯩ ꯑꯗꯨꯅꯣꯡꯃꯩ ꯃꯅꯤ ꯇꯧꯔꯉꯣꯏꯗ ꯑꯥ ꯀꯩꯅꯣ ꯇꯥꯏꯒꯦꯁꯃ ꯑꯣꯏꯔꯝꯅꯦ
ꯀꯞꯄꯦꯍꯦ ꯔꯥꯎꯟ ꯐꯤꯐꯇꯤꯟ ꯇꯥꯏꯝꯁꯀꯨꯝꯃꯗꯤ ꯀꯥꯄꯦ ꯍꯥꯏꯌꯦ ꯎꯝ
ꯑꯣ ꯑꯗꯨ ꯃꯤꯀꯤ ꯍꯥꯏꯟꯕ꯭ꯔꯥ ꯃꯊꯛꯇ ꯀꯥꯞꯄ꯭ꯔꯥ ꯅꯠꯇ꯭ꯔꯒ
ꯀꯤꯍꯟ ꯃꯥꯜꯂꯦꯅꯦ
ꯑꯣ ꯏꯁ ꯅꯦꯠꯋꯥꯛꯅꯃꯤ ꯐꯖꯅ ꯇꯥꯗꯦ
ꯇꯥꯕ꯭ꯔꯣ
ꯑꯩ
ꯇꯥꯗ꯭ꯔꯦ ꯐꯖꯅ ꯇꯥꯗꯦ ꯇ꯭ꯔꯦꯛꯀꯤꯡ ꯆꯠꯂꯦꯕ
ꯇꯥꯕ꯭ꯔꯣ ꯅꯪꯗꯤ
ꯑꯅꯤ
ꯍꯥ
ꯍꯜꯂꯣ
ꯅꯪꯒꯤ ꯈꯣꯟꯖꯦꯜꯁꯤ